ꯅꯈꯣꯏ ꯑꯣꯖꯥ ꯀꯩ ꯀꯩꯗꯧꯔꯦ
ꯑꯩꯈꯣꯏ ꯑꯣꯖꯥꯗꯣ ꯉꯁꯤ ꯃꯣꯏꯒꯤ ꯁ꯭ꯀꯨꯜꯒꯤ ꯑꯦ ꯑꯦꯛꯁꯀꯔꯁꯟ ꯆꯠꯂꯨꯏ ꯍꯥꯏꯌꯦ ꯑꯗꯨꯒꯤ ꯌꯨꯝ ꯌꯧꯔꯛꯇ꯭ꯔꯤ ꯍꯥꯏꯕ ꯑꯗꯨꯒꯤ ꯉꯁꯤꯇꯪꯒ ꯁꯨꯇꯤ ꯂꯧꯔꯁꯦꯅ ꯍꯥꯏꯕ ꯉꯔꯥꯡꯁꯨꯅꯦ ꯀ꯭ꯂꯥꯁꯅꯦꯅ ꯑꯗꯨꯝ ꯉꯥꯏꯔꯒ ꯉꯔꯥꯡꯁꯨ ꯃꯁꯥ ꯅꯥꯏꯅ ꯁꯨꯇꯤ ꯇꯤ ꯑꯣꯏꯔꯁꯦꯅ ꯍꯥꯏꯔꯛꯑꯦ ꯉꯁꯤꯁꯨ ꯑꯗꯨꯃꯥꯏꯅ ꯑꯃꯨꯛ ꯇꯧꯔꯛꯑꯦ
ꯑꯣ ꯅꯪ ꯑꯇꯣꯞꯄ ꯀꯔꯤꯒꯤꯁꯨ ꯀꯣꯆꯤꯡ ꯌꯥꯎꯕ꯭ꯔꯥ
ꯑꯥ ꯑꯁꯤꯗꯤ ꯀꯩꯅꯣꯒꯤꯅꯦ ꯑꯩꯅ ꯍꯤꯟꯗꯤ ꯂꯣꯟꯕꯗꯣ ꯍꯩꯅꯤꯡꯉꯦꯅꯈꯣꯏ ꯏꯇꯥꯎ ꯑꯗꯨꯒꯤ ꯍꯤꯟꯗꯤꯒꯤ ꯕꯣꯀꯦꯕꯨꯂꯔꯤ ꯀ꯭ꯂꯥꯁ ꯌꯥꯎꯕꯅꯦꯕ
ꯑꯣ ꯑꯣ ꯐꯥꯏ ꯐꯥꯏ ꯆꯥꯛꯅꯤ ꯊꯣꯡꯉꯕ꯭ꯔꯣ
ꯆꯥꯇꯤ ꯊꯣꯡꯝꯕ ꯂ ꯑꯣꯏꯦ ꯉꯁꯥꯏ ꯉ ꯏꯔꯣꯟꯕ ꯇꯧꯔꯦ ꯑꯗꯨꯒ ꯍꯣꯔꯦꯟ ꯌꯦꯔꯨꯝ ꯉꯔꯒ ꯆꯥꯔꯅꯤ
ꯑꯣ ꯃꯗꯤ ꯆꯥꯛꯂꯗ꯭ꯔꯦ ꯑꯩ ꯑꯗꯨꯝ ꯐꯣꯟ ꯑꯃꯨꯛ ꯆꯥꯔꯖ ꯇꯧꯋꯤ ꯂꯧꯊꯣꯛꯏ ꯑꯃꯨꯛ ꯐꯣꯟ ꯃꯦꯠꯂꯦ ꯑꯗꯨꯝ ꯄꯥꯎꯏꯅꯤ ꯍꯣꯏ ꯌꯦꯡꯃꯟꯕꯒꯤ ꯀꯣꯛ ꯐꯥꯎ ꯆꯤꯛꯑꯦ ꯍꯥꯏꯇꯥꯔꯦꯗꯤ
ꯑꯁ ꯑꯩꯁꯨ ꯇꯧꯋꯤꯅꯦ ꯀꯣꯟꯅ ꯑꯗꯨꯝ ꯌꯦꯡꯉ ꯂꯩꯕꯅꯤ ꯂꯥꯏꯔꯤꯛꯅ ꯁꯨꯝ ꯄꯥ ꯄꯥꯗꯦ ꯀ꯭ꯂꯥꯁꯇꯤ ꯑꯗꯨꯝ ꯆꯠꯂꯦ ꯂꯥꯏꯔꯤꯛꯇꯤ ꯁꯨꯡ ꯄ ꯄꯥꯗꯦ
ꯂꯩꯔꯤ ꯃꯤꯅꯤꯠ ꯇꯔꯥꯒꯨꯝꯐꯥ ꯐꯝꯃꯗꯤꯀꯣ ꯋꯥꯔꯛꯑꯅꯤ ꯐꯣꯟꯗꯤ ꯑꯍꯤꯡ ꯅꯣꯡꯉꯥꯟꯕ ꯈꯪꯗꯦ ꯐꯣꯟꯃꯦꯄꯗꯤ ꯏꯇꯥꯎ ꯅꯈꯣꯏ ꯀꯩꯅꯣꯗꯣ ꯁꯥꯔꯇꯤꯐꯤꯀꯦꯠ ꯀꯣꯂꯦꯖꯇ ꯁꯦꯝꯕ ꯄꯤꯕꯗꯣ ꯂꯣꯏꯔꯕ
ꯂꯣꯏꯗ꯭ꯔꯤꯌꯦ ꯑꯩꯗꯣ ꯅꯍꯥꯟꯗꯒꯤ ꯑꯩꯗꯤ ꯆꯠ ꯇ꯭ꯔꯤꯌꯥ ꯆꯠꯄ ꯁꯪꯗꯕꯒꯤ
ꯑꯣ ꯑꯩꯒꯤ ꯍꯥꯏꯕꯤꯌꯦꯦ ꯑꯩꯒꯤꯗꯣ ꯃꯥꯔꯛꯁꯤꯠꯀꯣ ꯃꯥꯔꯛꯁꯤꯠ ꯂꯧꯕ ꯂꯥꯛꯑꯣ ꯍꯥꯏꯅ ꯀꯣꯜ ꯇꯧꯔꯛꯄ ꯑꯗꯨꯒ ꯑꯩꯅ ꯃꯣꯏꯅ ꯍꯥꯏꯕ ꯅꯨꯃꯤꯠꯇꯨꯗꯤ ꯑꯩ ꯅꯪꯗ꯭ꯔꯦ ꯑꯗꯨꯒꯤ ꯑ ꯃꯊꯪ ꯍꯞꯇꯥꯒꯨꯝꯕꯗ ꯂꯥꯛꯄ ꯑꯗꯨ ꯑꯗꯨ ꯇꯧꯔꯒ ꯑꯣꯖꯥꯗ ꯑꯃꯨꯛ ꯂꯩꯔꯝꯗ꯭ꯔꯦ
ꯑꯣ
ꯑꯗꯨ ꯂꯩꯔꯝꯗ꯭ꯔꯦ ꯍꯥꯏꯅ ꯑꯃꯨꯛ ꯑꯃꯤ ꯀꯥꯔꯗ ꯂꯧꯕ ꯂꯥꯛꯑꯦ ꯑꯦꯝ ꯑꯦ ꯀꯥꯔꯠꯕꯨ ꯑꯩꯒꯤ ꯃꯥꯡꯈ꯭ꯔꯕ ꯏꯇꯥꯎ ꯈꯪꯕ꯭ꯔꯥ
ꯑꯥ
ꯃꯥꯡꯈ꯭ꯔꯦ ꯅꯪ ꯁꯝꯃꯤꯠ ꯇꯧꯔꯝꯕ꯭ꯔꯥ ꯍꯥꯏꯌꯦ ꯇꯧꯔꯝꯃꯦ ꯑꯩ ꯁꯦꯡꯅ ꯍꯥꯏꯕꯅꯦ ꯑꯗꯨꯒ ꯑꯗꯨꯗꯤ ꯂꯩꯔꯝꯂꯕꯁꯦ ꯀꯔꯤꯒꯤꯔꯥ ꯍꯥꯏ ꯁꯥꯔ ꯑꯗꯨꯗꯤ ꯑꯩꯈꯣꯏꯅ ꯅꯠꯇꯦꯅ ꯑꯩꯈꯣꯏꯗꯤ ꯁꯝꯃꯤꯠ ꯇꯧꯕꯅꯦ ꯅꯣꯏ ꯃꯥꯡꯉꯗꯤ ꯁꯦꯝꯕꯤꯒꯗꯕꯅꯤꯅ ꯂꯝꯕꯤꯅꯁꯨ ꯈꯔ ꯀꯟꯅ ꯍꯥꯏꯔꯦꯕ ꯑꯩ ꯌꯥꯝ ꯁꯥꯎꯅꯤꯡꯉꯦ ꯑꯩꯈꯣꯏ ꯀꯣꯂꯦꯖꯇꯩꯩꯗ ꯇꯧꯔꯁꯦ ꯍꯣꯏ ꯑꯗꯨꯒ ꯑꯩꯈꯣꯏꯗ ꯇꯥꯏꯅꯅꯥꯕ
ꯃꯥꯔꯛ ꯁꯤꯠꯇꯣ ꯌꯥꯝꯃꯦꯗꯅ ꯑꯩꯈꯣꯏꯅ ꯑꯗꯨꯝ ꯁꯦꯝꯗꯣꯛꯏꯁꯦ ꯃꯥꯔꯛꯠ ꯑꯃꯤ ꯀꯥꯔꯗ ꯑꯗꯨꯝ ꯌꯥꯝꯅ ꯑꯅꯤꯔꯛ ꯁꯨꯔꯦꯗꯅ
ꯍꯣꯏ ꯑꯗꯨꯅꯦ ꯑꯗꯨ ꯐꯥꯎ ꯃꯅ ꯐꯖꯅ ꯊꯝꯅꯕ
ꯑꯩꯈꯣꯏꯒꯤ ꯂꯝꯒꯤ ꯌꯥꯝꯅ ꯐꯕ ꯈ꯭ꯋꯥꯏꯗꯒꯤ ꯇꯣꯞ ꯋꯥꯟꯗ ꯂꯩꯕ ꯀꯣꯂꯦꯖꯅꯤ ꯍꯥꯏꯔꯒ
ꯑꯁ ꯀꯗꯥꯏꯗꯒꯤꯔ ꯃꯃꯤꯡꯅꯤ ꯃꯃꯤꯡ ꯈꯛꯅꯤ
ꯃꯃꯤꯡ ꯈꯛꯇ ꯉꯥꯏꯔꯦ
ꯑꯣꯏ ꯑꯩꯅ ꯑꯅꯦꯀꯣ ꯆꯤꯟ ꯀꯟꯕ ꯍꯧꯔꯛꯄꯒꯤꯅꯦ ꯍꯥꯏꯗꯤ ꯃꯣꯏꯗꯣ ꯅꯣꯏ ꯅꯪ ꯄꯤꯔꯝꯗꯦ ꯅꯪ ꯄꯤꯔꯝꯗꯦ ꯄꯤꯔꯝꯗꯕꯒꯤꯅꯤ ꯂꯩꯗ꯭ꯔꯤꯁꯦ ꯍꯥꯏꯔꯛꯑꯦꯕ ꯃꯣꯏꯗꯣ ꯑ ꯑꯩ ꯄꯤꯔꯝꯃꯦ ꯑꯩ ꯄꯤꯔꯝꯃꯦ ꯀꯃꯥꯏꯅ ꯄꯤꯔꯝꯗꯣꯏꯅ ꯏꯃꯥꯟꯅꯕꯤ ꯁꯤꯡꯒ ꯄꯨꯟꯅ ꯂꯥꯛꯑꯒ ꯏꯊꯟꯗ ꯀꯔꯤ ꯄꯤꯗ꯭ꯔꯒ ꯍꯟꯒꯗ꯭ꯔꯣ ꯍꯥꯏꯅ ꯑꯩ ꯆꯤꯟ ꯀꯜꯂꯛꯄ ꯑꯗꯨꯒ ꯖꯤꯄꯤꯒꯤ ꯑꯃꯁꯨ ꯀꯣ ꯃꯥꯁꯨ ꯃꯥꯒꯤ ꯂꯩꯗꯕ ꯑꯗꯨꯒ ꯏꯕꯥꯅꯤ꯫ ꯄꯨꯂꯞ ꯍꯥꯏꯕ ꯀꯥꯟꯗ ꯃꯣꯏꯗꯣ ꯈꯔ ꯌꯥꯕꯅꯤ ꯑꯗꯨꯅ ꯑꯗꯨꯗꯗꯤ ꯅꯪ ꯄꯤꯗꯕꯒꯤꯅꯦ ꯍꯥꯏꯅ ꯃꯣꯏꯗꯣ ꯌꯥꯝ ꯇꯧꯔꯧꯋꯦ꯫
ꯍꯣꯏ ꯅꯣꯏꯅ ꯑꯗꯨꯃꯥꯏꯅ ꯌꯦꯠꯂꯝꯗ꯭ꯔꯗꯤ ꯃꯣꯏꯅ ꯑꯗꯨꯝ ꯄꯤꯗꯦꯅ ꯉꯝꯈ꯭ꯔꯗꯣꯏꯅꯦ ꯃꯣꯏꯒꯤ ꯃꯣꯏꯅ ꯆꯦꯛꯁꯤꯟꯗꯕꯗꯨ ꯃꯣꯏꯅ ꯇꯥꯅꯤꯡꯗꯕꯒꯤꯅꯦ ꯅꯣꯏꯗ ꯇꯥꯏꯁꯟꯅꯔꯤꯣꯏꯅꯦꯕ
ꯌꯥꯝ ꯍꯩꯅꯗꯕꯅꯦ ꯁꯥꯎꯔꯒ ꯍꯂꯛꯄꯅꯦ ꯆꯠꯅꯤꯡꯗ꯭ꯔꯦ ꯑꯃꯨꯛ
ꯆꯠꯅꯤꯡꯗ꯭ꯔꯔꯤ ꯑꯩꯁꯨ ꯑꯗꯨ ꯑꯩꯗꯤ ꯄꯁꯤꯟꯗ꯭ꯔꯤ꯫ ꯄꯤꯈꯇꯕ ꯌꯥꯔꯣꯏ꯫ ꯃꯥ ꯁꯤꯠ ꯀꯩꯀꯥꯗꯤꯖꯔ ꯑꯣꯅ ꯇꯧꯔꯒ ꯂꯩꯔꯦꯕꯀꯣ ꯑꯩꯗꯣ ꯏꯊꯟꯗ ꯆꯠꯄꯗꯣ ꯇꯟꯕꯒꯤ ꯏꯃꯥꯟꯅꯕꯤ ꯑꯃꯥꯉꯥꯏꯕ꯫
ꯑꯣ ꯍꯣꯏ ꯀꯨꯪꯗꯔꯦ ꯫
ꯑꯗꯨ ꯑꯩꯈꯣꯏꯒꯤ ꯍꯣꯁꯇꯦꯜꯁꯨ ꯀꯣꯏꯇꯎ ꯂꯩꯕ ꯌꯥꯝꯅ ꯅꯨꯡꯉꯥꯏꯇ꯭ꯔꯦꯅ ꯑꯩꯈꯣꯏ ꯖꯨꯅꯤꯌꯔꯈꯩ ꯑꯩ ꯅꯍꯥꯟ ꯊꯦꯡꯅꯩꯕꯀꯣ ꯑꯗꯨ ꯃ ꯑꯣꯏꯅ ꯍꯥꯏꯔꯝꯃꯦ ꯑꯗꯒꯤ ꯎ ꯀꯩꯅꯣ ꯍꯨꯔꯥꯟꯕ ꯀꯩꯗꯧꯕ ꯌꯥꯝꯅ ꯇꯧꯋꯦ ꯍꯥꯏꯌꯦ ꯍꯣꯁꯇꯦꯜꯗ ꯄꯩꯁꯥ ꯌꯥꯝꯅ ꯃꯥꯡꯅꯩ ꯍꯥꯏꯌꯦ꯫
ꯑꯁ ꯑꯗꯣ ꯏꯆꯦ ꯈꯕꯥꯏꯗꯣ ꯑꯗꯨꯝ ꯂꯩꯔꯤꯕ꯭ꯔꯥꯃ꯫
ꯈꯥꯕꯩꯗꯣ ꯑꯗꯨꯝ ꯂꯩꯔꯤ ꯑꯗꯨꯒ ꯃꯥꯒ ꯑꯩꯈꯣꯏꯒꯤ ꯃꯦꯝꯗꯨꯒ ꯄꯨꯜꯂꯒ ꯑꯗꯨꯝ ꯇꯧꯔꯒ ꯂꯩꯔꯦ ꯃꯣꯏꯅꯤꯅꯅꯦ ꯋꯥꯔꯤꯁꯨ ꯍꯥꯏꯗꯤ ꯑ ꯑꯗꯨꯃꯥꯏꯅ ꯇꯧꯕ ꯌꯥꯎꯕꯗꯣ ꯐꯖꯅ ꯄ꯭ꯔꯣꯕ꯭ꯂꯦꯝꯗꯣ ꯁꯣꯜꯕ ꯑꯝꯇ ꯇꯧꯗ꯭ꯔꯦ ꯅꯍꯥꯟꯋꯥꯏ ꯑꯩꯈꯣꯏꯅ ꯂꯩꯔꯤꯉꯩꯗꯁꯨ ꯄ꯭ꯔꯣꯕ꯭ꯂꯦꯝ ꯐꯖꯅ ꯑꯝꯇ ꯁꯣꯜꯕ ꯇꯧꯕꯤꯗꯦꯗꯅ ꯃꯣꯏꯗꯤ ꯑꯗꯨ ꯑꯗꯨ ꯍꯥꯏꯖꯟꯅꯔꯒ ꯑꯗꯨꯝ ꯂꯣꯏꯁꯤꯟꯈꯤꯗꯅ ꯑꯗꯣ ꯍꯧꯖꯤꯛꯁꯨ ꯑꯗꯨꯃꯥꯏꯅ ꯑꯗꯨꯝ ꯇꯧꯕꯒꯤ ꯑꯉꯥꯡꯈꯩꯅ ꯍꯣꯁꯇꯦꯜꯗꯣ ꯂꯩꯕ ꯌꯥꯝꯅ ꯅꯨꯡꯉꯥꯏꯗ ꯐꯠꯇ꯭ꯔꯦꯅ ꯍꯥꯏꯌꯦ ꯔꯨꯜꯁꯨ ꯐꯖꯅ ꯑꯝꯇ ꯐꯣꯂꯣ ꯇꯧꯗꯦꯅ ꯍꯥꯏꯌꯦꯕ꯫
ꯑꯁ ꯇꯧꯁꯅꯨ ꯑꯉꯥꯡꯁꯤꯡꯁꯨ ꯃꯣꯏ ꯃꯆꯤꯟ ꯀꯟꯕꯅꯤ ꯑꯩꯈꯣꯏ ꯇꯧꯔꯤꯉꯩꯗ
ꯑꯗꯨꯗꯤ ꯅꯨꯡꯉꯥꯏꯅꯨꯡ ꯈꯪꯉꯝꯃꯅꯤ ꯃꯣꯏ ꯑꯩꯈꯣꯏꯅ ꯀꯌꯥꯝ ꯋꯥꯅ ꯀꯟꯇ꯭ꯔꯣꯜ ꯇꯧꯒꯦꯗꯣ꯫
ꯍ ꯀꯥ ꯐꯥ ꯃꯣꯏ
ꯍꯥꯏꯌꯦ ꯆꯦꯆꯦ ꯍꯣꯏ ꯂꯩꯔꯤꯉꯩꯗꯗꯤ ꯌꯥꯝ ꯅꯨꯡꯉꯥꯏꯑꯦ ꯍꯧꯖꯤꯛꯇꯤ ꯅꯨꯡꯉꯥꯏꯇ꯭ꯔꯤꯌꯦ ꯃꯣꯏꯅ ꯍꯥꯏꯔꯕ꯭ꯔꯥ
ꯎꯝ ꯏꯇꯥꯎ ꯑꯉꯥꯡ ꯑꯃꯀꯣ ꯑꯩꯈꯣꯏ ꯍꯣꯁꯇꯦꯜꯒꯤ ꯑꯉꯥꯡ ꯑꯃ ꯀꯩꯅꯣ ꯇꯧꯕꯅꯦ꯫
ꯀꯔꯤ
ꯑꯃ ꯑꯃ ꯑꯩꯈꯣꯏꯒ ꯈꯠꯅꯔꯒ ꯊꯣꯛꯈ꯭ꯔꯕꯗꯣ
ꯑꯥ
ꯑꯗꯨ ꯑꯩꯈꯣꯏ ꯀꯣꯆꯤꯡ ꯂꯧꯕꯅꯦ꯫
ꯍꯥꯂꯣ
ꯃꯥ ꯂꯣꯏꯈ꯭ꯔꯕ꯭ꯔꯥꯗꯤ ꯈꯪꯗꯦ ꯅꯨꯡꯇꯤꯒꯤ꯫ ꯑꯌꯨꯛꯇ ꯑꯩ ꯑꯗꯨꯝ ꯊꯦꯡꯅꯕ ꯅꯨꯡꯇꯤꯒꯤ꯫
ꯎꯝ
ꯃꯥꯗꯣ ꯁꯨꯛꯀꯥꯎ ꯀꯧꯔꯗꯤ ꯑꯗꯨꯝ ꯐꯩꯔꯒꯀꯣ ꯑꯩ ꯎꯗ꯭ꯔꯕ ꯁꯥꯔꯒ ꯑꯗꯨꯝ ꯆꯠꯄꯅꯦ ꯑꯩꯁꯨ ꯀꯧꯕꯤꯗꯕ ꯍꯥꯏꯗꯤ ꯃꯣꯏꯅ ꯂꯣꯠ ꯄꯥꯅꯤꯅꯥꯀꯣ
ꯎꯝ ꯀꯧꯔꯣꯏ ꯑꯩꯁꯨ ꯍꯣꯏ ꯅꯪ ꯅꯪꯁꯨ ꯊꯦꯡꯔꯝ ꯊꯦꯡꯅꯔꯝꯕ ꯌꯥꯏ꯫
ꯑꯩꯗꯨ ꯑꯃꯨꯐꯥꯎ ꯊꯦꯡꯅꯗ꯭ꯔꯤꯅꯦ ꯑꯩꯗꯤ
ꯑꯣ ꯑꯩꯈꯣꯏ ꯇꯥꯏꯃꯤꯡ ꯄꯨꯟꯕꯅꯦ ꯀ꯭ꯂꯥꯁ ꯕꯦꯠꯆꯗꯤ ꯇꯣꯡꯉꯥꯜꯂꯦꯕ
ꯎꯝ ꯑꯗꯨꯒꯤ ꯑꯣꯏꯔ ꯕꯦꯠꯁ ꯇꯣꯉꯥꯟꯕꯗꯣ ꯊꯦꯡꯅ ꯕꯥꯅꯤꯁꯨ ꯅꯨꯡꯇꯤꯒꯤꯗꯤ ꯊꯦꯡꯅꯗꯦꯗꯅ
ꯑꯥ
ꯑꯝꯐꯥꯎ ꯎꯗꯦ
ꯑꯩꯈꯣꯏ ꯍꯣꯁꯇꯦꯜ ꯀꯅꯥ ꯀꯅꯥ ꯂꯩꯔꯤꯕꯣ ꯑꯩꯈꯣꯏꯒꯤ ꯕꯦꯠꯁ
ꯒꯤ ꯕꯦꯠꯁ ꯁꯤ ꯑꯩꯈꯣꯏꯒꯤ ꯕꯦꯠꯁꯇ ꯃꯤꯡ ꯃꯥꯟꯅꯕ ꯑꯈꯣꯏꯒꯤ ꯏꯃꯥꯟꯅꯕꯤ ꯑꯅꯤ ꯌꯥꯎꯗ꯭ꯔꯣ
ꯑꯥ
ꯑꯥ ꯃꯤꯡ ꯃꯥꯟꯅꯕꯗꯣ ꯅꯤꯡꯁꯤꯡꯕꯅ
ꯈꯥꯡꯉꯦ ꯈꯥꯡꯉꯦ
ꯑꯣ ꯑꯗꯨꯏ ꯑꯃꯗꯣ ꯂꯩꯔꯤꯕꯅꯦ
ꯑꯣ ꯅꯦꯝꯕꯗꯣ
ꯑꯣ
ꯃꯊꯟꯗ
ꯍꯣꯏ ꯃꯊꯟꯇ ꯉꯥꯏꯔꯦ ꯅꯨꯡꯉꯥꯏꯇꯦ ꯍꯥꯏꯕꯅꯦ ꯃꯥꯗꯣ ꯌꯥꯝꯅ ꯃꯊꯟꯇ ꯉꯥꯏꯕꯒꯤ
ꯑꯁ ꯅꯨꯡꯉꯥꯏꯔꯝꯃꯣꯏꯗ ꯑꯉꯥꯡꯁꯤꯡꯅ ꯆꯥꯔꯅꯤ
ꯍꯣꯏ ꯅꯨꯡꯉꯥꯏꯔꯝꯃꯣꯏ ꯃꯥꯗꯤ ꯀꯦꯝꯇꯕꯨ ꯌꯥꯎꯗ꯭ꯔꯦ ꯍꯥꯏꯕꯅꯤ ꯃꯥ ꯂꯩꯐꯝ ꯊꯣꯛꯄ ꯑꯗꯨꯝ ꯂꯩꯔꯦ ꯍꯥꯏꯕꯅꯤ ꯃꯥꯏ ꯔꯨꯝꯗ ꯀꯂ꯭ꯥꯁ ꯆꯠꯂꯒ ꯆꯠꯂꯦ ꯆꯠꯇ꯭ꯔꯗꯤ ꯑꯗꯨꯝ ꯂꯩꯔꯦ ꯀꯦꯝ ꯌꯥꯎꯗ꯭ꯔꯦ ꯍꯥꯟꯅ ꯑꯗꯨꯅ ꯑꯗꯨꯝ ꯐꯔꯦ ꯀꯦꯝꯇ ꯇꯥꯕꯤꯗꯕꯤ ꯂꯩꯔꯒ
ꯍꯣꯏ ꯅꯨꯡꯉꯥꯏꯔꯝꯃꯣꯏ ꯑꯃ ꯃꯤ ꯃꯔꯤ ꯃꯉꯥꯒꯨꯝꯕꯗꯤ ꯂꯩꯒꯦꯗꯤ ꯇꯧꯔꯝꯃꯅꯤꯀꯣ ꯏꯇꯧ ꯑꯈꯣꯏ ꯕꯦꯠꯁꯁꯨ
ꯍꯣꯏ
ꯑꯗꯨꯒ ꯂꯩꯇ꯭ꯔꯦ ꯑꯦꯝ ꯌꯨ ꯉꯥꯛꯇ ꯂꯣꯏꯅ ꯆꯠꯈ꯭ꯔꯦ
ꯎꯝ ꯖꯨꯅꯤꯌꯔ ꯃꯌꯥꯝꯁꯨ ꯐꯥꯔꯁ ꯁꯦꯅꯤꯑꯣꯔ ꯀꯥꯕꯥ ꯃꯌꯥꯝꯗꯨ ꯍꯟꯗꯛ ꯑꯦꯛꯖꯥꯝ ꯂꯣꯏꯔꯒ ꯍꯣꯁꯇꯦꯜꯗꯒꯤ ꯊꯣꯛꯈ꯭ꯔꯅꯤꯅ ꯃꯌꯥꯝ ꯍꯥꯏꯌꯦ ꯍꯣꯁꯇꯦꯜ ꯂꯩꯕ ꯅꯨꯡꯉꯥꯏꯇ꯭ꯔꯦꯅ
ꯍꯣꯏ
ꯑꯗꯨ ꯅꯨꯡꯉꯥꯏꯇꯦꯗ ꯑꯩꯈꯣꯏ ꯎꯝ ꯎꯝ
ꯑꯩꯈꯣꯏ ꯂꯩꯔꯤꯕ ꯃꯇꯝꯗꯗꯤ ꯑꯩꯈꯣꯏꯅ ꯉꯝꯕꯒꯤꯅꯦꯕ
ꯍꯣꯏ
ꯍꯥꯏꯗꯤ ꯑꯩꯈꯣꯏꯅ ꯑꯗꯨꯃꯥꯏꯅ ꯇꯧꯅꯨ ꯑꯗꯨꯃꯥꯏꯅ ꯇꯧꯑꯣ ꯍꯥꯏꯕ ꯉꯝꯃꯦꯅ ꯑꯈꯣꯏꯗꯤ
ꯍꯣꯏ
ꯑꯉꯥꯡꯁꯤꯡꯕꯨꯗꯤ ꯃꯥꯅ ꯄꯥꯏꯒꯦ ꯇꯧꯕꯅꯦꯕ
ꯍꯣꯏ ꯃꯥꯅ ꯂꯣꯏꯅ ꯄꯥꯏꯁꯟꯈ꯭ꯔꯦ ꯍꯥꯏꯕꯅꯦ
ꯍꯣꯏ ꯁꯤꯅꯤꯌꯥꯔꯁꯤꯡꯕꯨ ꯄꯋꯥꯔ ꯄꯤꯕ ꯖꯥꯠꯗꯣ ꯑꯗꯨ ꯃꯥꯁꯦ ꯌꯥꯝ ꯃꯨꯊꯠ ꯅꯤꯡꯈ꯭ꯔꯕꯅꯦꯕ
ꯍꯣꯏ ꯚꯥꯏ ꯑꯗꯨ ꯈꯥꯕꯩꯅ ꯇꯧꯔꯒ ꯅꯪꯒꯤ ꯔꯨꯝꯃꯦꯠ ꯑꯣꯏꯔꯝꯕ ꯑꯈꯣꯏꯒꯤ ꯖꯨꯅꯤꯌꯔꯗꯣ
ꯃꯆꯥ ꯃꯌꯥꯡ ꯀꯥꯡꯕꯗꯣ
ꯎꯝ ꯅꯠꯇꯦ ꯑꯩꯈꯣꯏꯔꯣꯝꯗꯒꯤ ꯑꯩꯒ ꯈꯪꯅꯕꯗꯣ
ꯅꯨꯄꯥ ꯃꯃꯤꯡ ꯈꯔꯥ ꯃꯥꯟꯕꯗꯣ
ꯎꯝ ꯍꯣꯏ ꯑꯗꯨꯒ ꯑꯩꯒꯤ ꯑꯩꯒꯤ ꯑꯈꯣꯏ ꯒꯔꯨꯞꯇ ꯑꯩꯒꯤ ꯔꯨꯝꯃꯦꯠ ꯑꯣꯏꯔꯝꯕ ꯃꯣꯏꯒꯤ ꯀ꯭ꯂꯥꯁꯇꯣ ꯃꯣꯏꯗꯣ ꯂꯨꯅ ꯇꯤꯟꯅꯗ꯭ꯔꯥ
ꯍꯣꯏ ꯍꯣꯏ
ꯑꯗꯨ ꯃꯣꯏꯁꯨꯅꯦ ꯍꯟꯗꯛ ꯃꯣꯏꯒꯤ ꯑꯦꯛꯖꯥꯝ ꯂꯣꯏꯔꯝꯗꯥꯏ ꯌꯨꯝ ꯊꯣꯛꯑꯝꯗꯥꯏꯗ ꯃꯣꯏꯁꯨ ꯐꯖꯅ ꯇꯤꯟꯅꯗ꯭ꯔꯦꯅ ꯍꯥꯏꯌꯦꯕ ꯅꯨꯡꯉꯥꯏ ꯅꯨꯡꯉꯥꯏꯅꯗ꯭ꯔꯦꯅ ꯍꯥꯏꯌꯦ ꯑꯣ ꯀꯩꯒꯤꯅꯣ ꯈꯪꯗꯦ ꯕ꯭ꯂꯣꯛ ꯑꯅꯤꯗꯣ ꯎꯝ ꯃꯣꯏ ꯃꯁꯦꯟ ꯑꯗꯣ ꯕ꯭ꯂꯣꯛ ꯑꯅꯤꯗꯣ ꯇꯣꯉꯥꯟ ꯇꯣꯉꯥꯟ ꯂꯣꯏ ꯇꯥꯟꯅꯔꯦ ꯍꯥꯏꯌꯦ ꯑꯗꯨꯝ ꯎꯅꯕꯒ ꯈꯠꯅ ꯍꯥꯏꯗꯤ ꯅꯨꯡꯉꯥꯏꯅꯗꯕꯤ ꯁꯥꯎꯅꯕꯩ ꯇꯥꯏꯞꯇ ꯑꯗꯨꯃꯥꯏꯅ ꯂꯣꯏꯅ ꯇꯧꯔꯦ ꯍꯥꯏꯌꯦꯕ
ꯑꯁ ꯀꯔꯤꯒꯔ
ꯃꯤ ꯑꯃꯅ ꯄꯨꯂꯞ ꯔꯨꯜ ꯄꯥꯏꯕꯒꯤ ꯇꯥꯏꯞꯇ ꯑꯗꯨꯃꯥꯏꯅ ꯇꯧꯔꯒ ꯂꯩ ꯍꯥꯏꯌꯦ ꯑꯗꯨꯝ ꯅꯨꯡꯉꯥꯏꯇꯦ
ꯅꯨꯡꯉꯥꯏꯇꯥꯎ ꯅꯨꯡꯉꯥꯏꯇꯦꯀꯣ ꯍꯥꯏꯗꯤ ꯑꯗꯨꯃꯥꯏꯅ ꯇꯧꯔꯁꯨ ꯀꯝꯄ꯭ꯔꯣꯃꯥꯏꯁ ꯇꯧꯅꯔꯤ ꯐꯥꯏꯅ
ꯍꯣꯏ ꯍꯣꯏ ꯑꯩꯈꯣꯏꯗꯤ ꯅꯨꯡꯉꯥꯏꯅꯗ꯭ꯔꯁꯨ ꯀꯝꯄ꯭ꯔꯣꯃꯥꯏꯁ ꯂꯣꯏꯅ ꯇꯧꯅꯔꯛꯏꯀꯣ ꯑꯗꯨꯒꯤ ꯍꯧꯖꯤ ꯀꯩꯇ ꯈꯟꯅꯗꯦꯗ ꯑꯗꯨꯝ ꯀꯧꯅꯔꯒ ꯑꯗꯨꯝ ꯅꯨꯡ ꯊꯤꯖꯅ ꯅꯨꯡꯉꯥꯏꯅ ꯂꯣꯏꯅ ꯊꯣꯛꯈꯤꯗꯅ
ꯍꯣꯏ ꯇꯧꯋꯦ
ꯎꯝ ꯃꯣꯏꯒꯤ ꯃꯅꯨꯡꯗ ꯑꯣꯏꯅ ꯁꯥꯎꯅꯔꯒ ꯑꯗꯨꯝ ꯂꯩꯕꯗꯣ ꯑꯗꯨꯃꯥꯏꯅ ꯇꯧꯋꯦꯕ
ꯎꯝ ꯈꯕꯏꯗꯤ ꯍꯔꯥꯎ ꯍꯔꯥꯎꯅꯅꯤ
ꯃꯗꯤꯌꯥ ꯍꯂ ꯔꯝꯅꯦ ꯀꯃꯤꯇꯤꯁꯨ ꯍꯣꯁꯇꯦꯜꯗ ꯅꯣꯡꯃꯗ ꯂꯥꯛꯄꯤꯗꯦ ꯍꯥꯏ
ꯑ ꯃꯃꯤꯡꯒꯤ ꯈꯥꯡꯉꯗꯥꯏꯇꯥ
ꯑꯗꯣ ꯑꯩꯈꯣꯏꯅ ꯅꯍꯥꯟꯋꯥꯏ ꯐꯥꯔꯁ ꯏꯌꯥꯔ ꯂꯩꯕ ꯀꯥꯟꯗꯗꯤ ꯑꯗꯨꯝ ꯂꯥꯛꯏꯗꯅ ꯑꯗꯨꯝ
ꯍꯣꯏ
ꯃꯔꯛ ꯃꯔꯛ ꯍꯧꯖꯤꯛ ꯑꯗꯨꯝ ꯃꯔꯛ ꯑꯗꯨꯅ ꯈꯔ ꯃꯇꯧꯁꯨ ꯃꯥꯜꯂꯤꯗꯅ ꯑꯗꯨꯝ ꯃꯈꯣꯏꯗꯣ ꯆꯦꯛꯁꯤꯟꯅ ꯂꯩꯕ
ꯍꯣꯏ ꯑꯩꯈꯣꯏ ꯐꯥꯔꯁ ꯂꯥꯛꯄ ꯃꯇꯝꯗꯣ ꯑꯗꯨꯗꯨꯁꯨ ꯈꯔꯗꯤ ꯆꯪꯕꯤꯔꯝꯃꯅꯤꯀꯣ
ꯎꯝ
ꯑꯗ ꯑꯩꯈꯣꯏ ꯃꯇꯝꯗꯒꯗꯤ ꯀꯔꯤ ꯍꯥꯏꯁꯦ ꯑꯩ ꯌꯥꯝ ꯆꯪꯗ꯭ꯔꯦꯗ ꯑꯩꯈꯣꯏꯅ ꯍꯥꯏꯕ ꯃꯇꯝꯗ ꯈꯛ ꯀꯣ
ꯑꯣ
ꯆꯥꯡꯉꯒ ꯁꯦꯝꯕꯤꯒꯅꯤ ꯁꯦꯝꯕꯤꯒꯅꯤ ꯁꯨꯞ ꯁꯦꯝ ꯁꯦꯝꯕꯤꯗꯅꯕ
ꯑꯣ
ꯆꯜꯂꯦ ꯑꯩꯈꯣꯏ ꯍꯧꯖꯤꯛ ꯋꯥꯔꯤ ꯌꯥꯝ ꯅꯨꯡꯁꯤꯕꯗꯤ ꯂꯩꯌꯦ ꯏꯇ ꯍꯥꯏꯗꯤ ꯑꯗꯨꯝ ꯅꯨꯡꯉꯥꯏꯇꯕ ꯃꯇꯝꯁꯨ ꯂꯩꯌꯦ ꯑꯗꯨ ꯑꯣꯏꯔꯁꯨꯀꯣ ꯅꯨꯡꯉꯥꯏꯕ ꯃꯇꯝꯅ ꯍꯦꯜꯂꯤꯗꯀꯣ ꯑꯩꯈꯣꯏ ꯃꯔꯛꯇꯗꯤ
ꯍꯦꯜꯂꯦ ꯑꯩꯈꯣꯏꯗꯤ ꯅꯨꯡꯉꯥꯏꯕ ꯃꯇꯝ ꯑꯗꯨꯝ ꯑꯩꯈꯣꯏꯗꯤ ꯄꯨꯂꯞ ꯑꯗꯨꯝ ꯑꯦꯟꯖꯣꯏ ꯇꯧꯅꯤꯡꯉꯩꯗꯅ ꯑꯩꯈꯣꯏꯗꯤ
ꯍꯣꯏ ꯋꯥ ꯏꯟꯁꯥꯥꯡ ꯀꯃꯥꯏ ꯇꯧꯅꯔꯤ ꯆꯂ ꯑꯃꯣ
ꯌꯦꯟꯁꯥꯡꯁꯨ ꯍꯥꯎꯇꯦ ꯍꯥꯏꯕꯅꯦ ꯏꯟꯁꯥꯡ ꯊꯣꯡꯕꯅꯤꯅꯦ ꯃꯣꯏꯗꯣ ꯑꯩꯈꯣꯏꯅ ꯍꯥꯏꯔꯁꯨ ꯃꯣꯏ ꯍꯞꯇꯥ ꯑꯃꯒꯨꯝꯕꯗꯤ ꯈꯔ ꯐꯖꯅ ꯊꯣꯡꯉꯝꯃꯅꯤ ꯑꯗꯨꯗꯩ ꯃꯊꯪꯗꯩꯗꯤ ꯑꯗꯨꯝ ꯆꯞ ꯃꯥꯟꯅꯔꯅꯤ ꯍꯥꯟꯅꯒ ꯑꯗꯨꯝ ꯃꯣꯏꯅ ꯉꯝꯅꯕ ꯌꯦꯠꯂꯅꯤꯅ ꯑꯗꯨꯝ ꯍꯥꯎꯔꯇꯕꯤ ꯑꯗꯨꯝ ꯆꯥꯔꯦꯅ ꯑꯩꯈꯣꯏꯗꯣ
ꯇꯧꯔꯝꯅꯤ ꯈꯪꯉꯤ
ꯍꯧꯖꯤꯛꯁꯨꯦ ꯇꯧꯔꯝꯅꯦ
ꯍꯥꯏꯗꯤ ꯀꯔꯤꯌꯥ ꯍꯥꯏꯁ ꯍꯣꯏ ꯏꯟꯁꯥꯡ ꯄꯤꯔꯛꯄꯗꯨꯁꯨ ꯆꯞ ꯃꯥꯟꯅꯥꯅ ꯄꯤꯔꯛꯄꯅꯤꯅ ꯍꯥꯎꯅꯤꯡꯉꯥꯏ ꯊꯣꯡꯕꯁꯨ ꯈꯪꯉꯝꯃꯣꯏꯗꯏꯗꯥꯎ ꯍꯥꯏꯗꯤ ꯅꯨꯡꯇꯤꯒꯤ ꯃꯔꯣꯏꯒꯨꯝꯕꯁꯨ ꯆꯞ ꯃꯥꯟꯅꯥꯅꯀꯣ ꯌꯥꯝꯁꯨ ꯌꯥꯝꯅꯕꯤꯗ
ꯍꯣꯏ
ꯍꯥꯎꯅꯤꯡꯉꯥꯏꯗꯤ ꯊꯣꯡꯕ ꯍꯩꯔꯝꯔꯣꯏ ꯃꯣꯏꯁꯦ ꯑꯍꯟꯗꯣ ꯑꯍꯟꯗꯨꯁꯨ ꯊꯣꯡꯉꯤꯕ꯭ꯔ ꯑꯩꯇꯥ ꯍꯧꯖꯤꯛ ꯐꯥꯎ
ꯊꯣꯡꯉꯤ ꯍꯥꯏꯕꯅꯦ
ꯃꯥꯗꯤ ꯋꯥꯈ꯭ꯔꯕꯅꯦ ꯑꯩꯈꯣꯏ ꯂꯩꯕ ꯃꯇꯝꯗ
ꯍꯣꯏ ꯋꯥꯔꯁꯨ ꯊꯕꯛꯇꯣ ꯄꯩꯁꯥ ꯐꯪꯕꯒꯤ ꯁꯨꯡꯇꯣꯛ ꯇꯣꯛꯅꯤꯡꯗ꯭ꯔꯕ ꯈꯪꯗꯦ
ꯑꯗꯨ ꯆꯐꯨ ꯊꯥꯡꯕ ꯐꯥꯎ ꯋꯥꯈ꯭ꯔꯕꯅꯦ
ꯎꯝ ꯕꯖꯥꯔꯗ ꯑꯗꯨꯒꯤ ꯑꯍꯟꯗꯣ ꯄꯣꯠ ꯌꯣꯟꯕ ꯌꯥꯎꯋꯤꯗꯅ
ꯍꯣꯏ ꯈꯪꯉꯦ
ꯑꯥ ꯑꯗꯨ ꯑꯃꯨꯛ ꯑꯃꯨꯛ ꯕꯖꯥꯔꯗ ꯊꯦꯡꯅꯩꯌꯦ ꯑꯗꯣ ꯑꯩꯈꯣꯏ ꯌꯥꯝꯃꯟꯕꯒꯤ ꯃꯥꯗꯤ ꯃꯤ ꯂꯣꯏ ꯀꯥꯎ